ꯍꯜꯂꯣ
ꯍꯜꯂꯣ
ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯑꯁ ꯋꯥꯔꯤ ꯁꯥꯗꯕ ꯀꯨꯏꯔꯦꯍꯦ ꯅꯪꯕꯣ
ꯁꯤꯌꯥ
ꯀꯩꯗꯧꯔꯤꯅꯣ
ꯑꯩ ꯀꯩꯁꯨ ꯇꯧꯗꯦ ꯍꯧꯖꯤꯛꯗꯤ ꯁꯨꯝ ꯐ꯭ꯔꯤ ꯑꯣꯏꯅ ꯐꯝꯔꯒ ꯂꯩꯌꯦ ꯉꯁꯤ ꯀꯔꯤ ꯇꯧꯅꯤ ꯅꯪ ꯊꯕꯛ ꯂꯩꯕ꯭ꯔꯣ
ꯂꯩꯇꯦꯗꯥ ꯍꯧꯔꯦꯟ ꯗꯨꯀꯟ ꯊꯣꯛꯀꯅꯤ
ꯗꯨꯀꯥꯟꯗ ꯁꯨꯃꯥꯜꯂꯦꯅ
ꯍꯥ
ꯗꯨꯀꯥꯟꯗ ꯊꯕꯛ ꯁꯨꯕ ꯃꯥꯜꯂꯦꯕ
ꯍꯣꯏ ꯅꯠꯇꯦ ꯅꯠꯇꯦ ꯄꯣꯠ ꯆꯩꯩ ꯂꯧ ꯂꯧ ꯍꯣꯏ ꯄꯣꯠ ꯄꯣꯠ ꯆꯩꯩ ꯂꯧꯅꯤꯡꯉꯥꯏ ꯆꯠꯀꯦ ꯍꯥꯏꯕꯅꯦ ꯊꯣꯛꯀꯦ ꯍꯥꯏꯕꯅꯦ
ꯑꯗꯣ ꯅꯪ ꯀꯃꯥꯏꯅ ꯂꯩꯒꯦ ꯌꯨꯝ ꯌꯨꯝꯗ ꯂꯩꯕ꯭ꯔꯥ
ꯍꯣꯁꯇꯦꯜꯗ ꯂꯩꯌꯦ ꯍꯣꯁꯇꯦꯜꯗ ꯂꯩꯌꯦ ꯍꯣꯏ ꯍꯣꯁꯇꯦꯜ
ꯀꯥꯏ ꯀꯣꯂꯦꯖꯀꯤ ꯍꯣꯁꯇꯦꯜꯅꯣ ꯗꯤ ꯑꯦꯝ ꯌꯨ ꯍꯣꯁꯇꯦꯜ
ꯎꯝ
ꯗꯤ ꯑꯦꯝ ꯌꯨꯒꯤ ꯍꯣꯁꯇꯦꯜꯗ
ꯍꯣꯏ
ꯅꯣꯏꯒꯤ ꯍꯣꯁꯇꯦꯜꯅꯤ ꯍꯥꯏꯔꯛꯑꯣꯅꯦ ꯌꯦꯡ ꯌꯥ ꯑꯩ ꯈꯪꯕ꯭ꯔꯅ
ꯁꯤꯌꯥ ꯌꯥꯔꯦ ꯍꯥꯏꯔꯣꯏ
ꯍꯜꯂꯣ
ꯍꯥꯏꯔꯣꯏꯕ
ꯀꯔꯤꯒꯤ ꯍꯥꯏꯔꯣꯏ ꯍꯥꯏꯕ
ꯍꯥꯏꯕ ꯌꯥꯔꯣꯏ ꯅꯪ ꯑꯩꯈꯣꯏꯕꯨ ꯐꯥꯒꯅꯤ
ꯄꯕꯜꯂꯥꯔ ꯊꯅꯦꯔꯦ
ꯑꯩꯒꯤ ꯁꯤꯁꯇꯔꯁꯨ ꯂꯩꯌꯦꯕꯀꯣ ꯑꯗꯨꯗ ꯑꯗꯨꯒꯤ ꯅꯣꯏꯒꯤ ꯍꯣꯁꯇꯦꯜꯗꯣ ꯃꯅꯥꯅꯕ꯭ꯔꯥꯅ ꯌꯦꯡꯒꯦꯗꯧꯅꯦ
ꯅꯪꯒꯤ ꯁꯤꯁꯇꯔ ꯁꯤꯁꯇꯔ ꯀꯅꯥ
ꯑꯗꯣ ꯅꯪ ꯅꯪꯒꯤ ꯍꯣꯁꯇꯦꯜꯗꯣ ꯍꯥꯏꯔꯛꯑꯣꯕ ꯌꯦꯡꯒꯦꯕ ꯃꯅꯥꯕ꯭ꯔꯣꯅ
ꯀꯃꯔꯁꯀꯤ
ꯁꯃꯔꯁꯀꯤ ꯒꯔ ꯁꯣꯁꯦꯜ
ꯎꯝ
ꯑꯗꯨꯗꯤ ꯀꯃꯔꯁ ꯑꯁꯤ ꯗꯤ ꯑꯦꯝ ꯀꯣꯂꯦꯖ ꯑꯣꯐ ꯀꯃꯔꯁꯇꯅ ꯂꯩ ꯃ ꯂꯩꯦ ꯅꯅꯥꯁꯦ
ꯍꯣꯏ
ꯑ ꯑꯗꯨꯗꯤ ꯈꯪꯕꯣꯏꯅ
ꯈꯪꯉꯣꯏ ꯍꯥꯏꯔꯒ ꯅꯪꯅ
ꯑꯝ ꯑꯗꯤꯝ ꯖꯝꯇꯤ ꯍꯣꯁꯦ ꯈꯪꯔꯣ
ꯑꯗꯨꯝ ꯖꯥꯇꯤ
ꯎꯝ
ꯈꯪꯉꯦ
ꯑꯗꯨꯗꯅꯤ ꯂꯩꯕꯗꯧ ꯑꯩꯒꯤ ꯁꯤꯁꯇꯔꯗꯤ
ꯍ ꯅ ꯗꯤ ꯑꯦꯝ ꯀꯔꯤ ꯂꯣ ꯍꯥꯏꯕꯒꯤ ꯅꯪ
ꯑꯩꯗꯤ ꯑꯗꯨ ꯍꯣꯁꯇꯦꯜꯗ ꯂꯩꯕ꯭ꯔꯥꯅ ꯈꯟꯕ ꯅꯪꯕꯗꯧ ꯀꯔꯤꯒꯤ ꯑꯗꯨꯃꯥꯏꯅ ꯍꯥꯏꯕꯅꯣꯅꯦ ꯁꯨꯠ ꯍꯥꯏꯌꯦꯅꯦ ꯅꯨꯄꯤꯅ ꯑꯗꯨꯃꯥꯏꯅ ꯍꯥꯏꯕ ꯌꯥꯕ꯭ꯔꯣ
ꯎꯝ ꯍꯥ
ꯅꯨꯄꯤꯅ ꯑꯗꯨꯃꯥꯏꯅ ꯍꯥꯏꯕ ꯌꯥꯕ꯭ꯔꯣ
ꯀꯔꯤ ꯏꯟꯖꯥꯡ ꯆꯥꯒꯦ
ꯑꯩꯈꯣꯏꯁꯦ ꯉꯁꯤꯗꯣ ꯕꯤꯟꯁ ꯇꯥꯏ
ꯔꯦꯟ ꯂꯩꯕꯣꯅꯡꯗꯤ
ꯑꯩ ꯔꯦꯟꯗ ꯂꯩꯇꯦ ꯑꯩꯁꯨ ꯍꯣꯁꯇꯦꯜꯗ ꯂꯩꯌꯦ
ꯀ꯭ꯔꯤ ꯍꫭꯁꯇꯦꯜ
ꯑꯩꯗꯤ ꯗꯦꯜꯍꯤꯗ ꯂꯩꯔꯦ
ꯎꯝ
ꯅꯣꯏꯒꯤ ꯍꯣꯁꯇꯦꯜꯗꯤ ꯅꯣꯏꯒꯤ ꯍꯣꯁꯇꯦꯜꯗꯤ ꯐꯠ ꯐꯥꯠꯇꯕꯃꯜꯂꯦꯀꯣ ꯅꯣꯏꯒꯤ ꯍꯣꯁꯇꯦꯜꯗꯤ ꯐꯗꯕꯃꯜ ꯂꯦꯕ
ꯀꯔꯤ ꯍꯥꯏꯕ
ꯅꯪꯒꯤ ꯅꯣꯏꯒꯤ ꯍꯣꯁꯇꯦꯜꯗꯣ ꯐꯖꯗꯕ ꯃꯥꯜ ꯂꯩꯕꯣ
ꯁꯦꯁ ꯈꯥꯁꯨꯣ ꯈꯪꯪꯖꯒꯒꯒꯤꯔꯣ
ꯅꯠꯇꯦ ꯑꯗꯨꯗ ꯂꯩꯕ ꯃꯤꯅ ꯐꯦꯁꯤꯂꯤꯇꯤꯁꯇꯨ ꯌꯥꯗꯦ ꯍꯥꯏꯌꯦꯕ
ꯎꯝ ꯈꯣꯏꯒꯤꯗꯤ ꯌꯥꯕꯅꯦ ꯂꯣꯏꯅ ꯂꯩꯌꯦ
ꯍꫭꯁꯇꯦꯜ ꯍꯥꯏꯔꯁꯨ ꯖꯁ ꯃꯤꯡꯗꯤ ꯈꯗ ꯃꯜꯂꯦ ꯅꫭꯏꯒꯤ ꯍꯣꯁꯇꯦꯜꯁꯦ
ꯅꯠꯇꯦ ꯅꯠꯇꯦ
ꯁꯦꯃꯤꯁꯇꯔ ꯀꯌꯥꯅꯣ ꯅꯪ
ꯊꯔꯠ
ꯑꯗꯨꯗꯤ ꯅꯨꯄꯤ ꯑꯃ ꯂꯩꯌꯦ ꯑꯗꯨꯒꯤ ꯃꯤꯡꯗꯣ ꯀꯥꯎꯔꯦꯅꯦ ꯃꯥꯁꯨ ꯊꯥꯔꯠ ꯁꯦꯃꯤꯁꯇꯔꯅꯦꯕꯀꯣ
ꯀꯃꯔꯁ ꯅꯠꯇꯦ ꯑꯩꯗꯤ
ꯑꯗꯣ ꯀꯔꯤꯅꯣ ꯅꯪꯅ
ꯀꯃꯔꯁꯀꯤꯁꯨ ꯀꯃꯔꯁꯒꯤ ꯍꯣꯁꯇꯦꯜꯗ ꯂꯩꯕ ꯋꯥꯅꯦ ꯅꯠꯇꯦ
ꯑꯗꯨꯃꯥꯏꯅ ꯂꯩꯕ ꯌꯥꯗꯦ
ꯌꯥꯏꯌꯦ
ꯑꯗꯨꯃꯥꯏꯅ ꯂꯩꯕ ꯌꯥꯗꯕꯅꯤ ꯈ ꯀꯃꯥꯏꯅ ꯂꯩꯕꯅꯣ ꯅꯪ__ ꯀꯃꯔꯁꯀꯤ ꯁ꯭ꯇꯨꯗꯦꯟ ꯅꯠꯇꯦ ꯍꯥꯏꯌꯦ ꯑꯗꯨꯒ ꯀꯃꯔꯁꯒꯤ ꯍꫭꯁ__
ꯌꯥꯕꯅꯦ ꯍꯧꯖꯤꯛ ꯍꯟꯗꯛꯇꯤ ꯌꯥꯕꯅꯦ
ꯑꯗꯨꯗꯤ ꯃꯤꯍꯦ ꯂꯩꯇꯕꯩ ꯃꯥꯜꯂꯦ ꯃꯤ ꯂꯩꯍꯟꯅꯤꯡꯉꯥꯏ ꯍꯣꯁꯇꯦꯜꯁꯦ ꯂꯩꯇꯕꯩ ꯃꯜꯂꯦ ꯑꯗꯨꯒꯤ ꯃꯥꯜꯂꯦꯀꯣ
ꯍꯣꯏ ꯃꯤ ꯃꯤ ꯂꯩꯇꯕꯒꯤ
ꯅꯍꯥꯟ ꯅꯍꯥꯟ ꯑꯩꯈꯣꯏ ꯅꯥꯍꯟ ꯑꯩꯈꯣꯏ ꯂꯩꯕꯀꯥꯟꯗꯗꯤ ꯑꯗꯨꯃꯥꯏꯅ ꯂꯩꯕ ꯌꯥꯗꯦꯕ
ꯎꯝ ꯑꯁꯤꯒꯤ ꯏꯌꯥꯔꯅꯀꯣ ꯌꯥ__
ꯎꯝ ꯑꯗꯨꯗꯤ ꯅꯪꯒꯤ ꯗꯤꯄꯥꯔꯠꯃꯦꯟꯗꯣ ꯍꯥꯏꯔꯛꯑꯣ
ꯈꯪꯗꯦꯕ
ꯀꯔꯤ ꯗꯤꯄꯥꯔꯠꯃꯦꯟꯅꯣ ꯑꯗꯨꯅ
ꯁꯥꯏꯟꯁꯅꯦ
ꯑꯣ ꯕꯤ ꯑꯦ ꯁꯤ ꯁꯥꯏꯟꯁ
ꯁꯥꯏꯟꯁ ꯍꯥꯏꯔꯒ ꯕꯤ ꯑꯦ ꯁꯤ ꯀꯔꯤ ꯑꯣ ꯍꯣꯏ ꯍꯣꯏ
ꯑꯗꯨ ꯕꯦ ꯑꯦ ꯁꯤ ꯅꯠꯇꯔꯣ ꯁꯥꯏꯟꯁꯇꫭ
ꯍꯣꯏ ꯍꯣꯏ ꯍꯣꯏ ꯍꯣꯏ ꯍꯣꯏ ꯕꯤꯕꯤ ꯑꯦ ꯍꯥꯏꯔ ꯇꯥꯕ ꯅꯪ ꯅꯪꯒꯤ ꯈꯣꯟꯗꯣ ꯍ
ꯅꯪꯁꯦ ꯌꯥꯝ ꯐꯥꯎꯕ ꯃꯥꯜꯂꯦꯅꯦ ꯐꯥꯎꯕ ꯅꯨꯄꯤ ꯃꯥꯜꯂꯦꯅꯦ
ꯂꯥꯏꯛ ꯂꯥꯛꯇꯕꯅꯦꯕ ꯉꯁ ꯑꯣ ꯉꯔꯥꯡꯀꫭ ꯂꯥꯏꯛ ꯃꯨꯠ ꯃꯨꯠꯈ꯭ꯔꯕ ꯑꯗꯨꯒꯤ
ꯍꯣꯏ ꯍꯧꯖꯤꯛꯅ ꯂꯥꯛꯄ ꯂꯥꯏꯠꯇꯣ ꯕꯦꯠꯇ꯭ꯔꯤ ꯂꯩꯇꯕ ꯑꯩꯈꯣꯏꯗꯣ ꯑꯦ ꯀꯌꯥꯝꯃꯨꯛ ꯁꯨ ꯋꯥꯕ꯭ꯔꯥ ꯁꯦ ꯇꯨꯝꯕ ꯌꯥꯗꯕꯅꯦ ꯀꯥꯡꯅ ꯀꯥꯡꯉꯦ ꯉꯦꯍ
ꯑꯗꯨꯅꯦꯕ ꯅꯪꯒꯤ ꯍꯣꯁꯇꯦꯜꯁꯦ ꯑꯗꯨꯃꯥꯏꯅ ꯇꯧꯕ ꯃꯥꯜꯂꯦꯕꯀꯣ ꯑꯩ ꯈꯪꯉꯦꯕ
ꯇꯜ ꯈꯛꯇ ꯅꯠꯇꯦ ꯃꯅꯤꯄꯨꯔꯗ ꯍꯥꯏꯕꯅꯦ
ꯅꯇꯦ ꯈꯔ ꯍꯣꯁꯇꯦꯜ ꯈꯔ ꯐꯖꯕꯁꯨ ꯂꯩꯕꯅꯤ ꯅꯣꯏꯒꯤ ꯍꯣꯁꯇꯦꯜꯗꯨꯗꯤ ꯃꯤꯁꯨ
ꯅꯪꯁꯨ ꯑꯗꯨꯃꯛꯇꯤ
ꯅꯣꯏꯒꯤ ꯍꯣꯁꯇꯦꯜ ꯐꯤ ꯅꯣꯏꯒꯤ ꯍꯣꯁꯇꯦꯜ ꯐꯤꯒꯤ ꯃꯃꯟꯗꯣ ꯀꯌꯥꯅꯣ ꯃꯜꯂꯤ ꯐꯤ
ꯑꯥ
ꯋꯥꯟ ꯊꯥꯎꯖꯟ
ꯇꯨ ꯊꯥꯎꯖꯟ ꯁꯕꯦꯟ ꯍꯟꯗ꯭ꯔꯦꯠ
ꯀꯔꯤꯒꯤꯅꯣꯅꯦ ꯌꯥꯝꯃꯦꯅꯦ ꯒꯣꯔꯃꯦꯟꯒꯤ ꯅꯠꯇ꯭ꯔꯣ
ꯑꯣꯟꯂꯥꯏꯟ ꯑꯤꯅꯦ
ꯑꯗꯨ ꯀꯔꯤꯅꯣꯅꯦ ꯌꯥꯝꯃꯦꯅꯦ
ꯒꯣꯕꯔꯃꯦꯟꯒꯤꯅꯦ
ꯅꯍꯥ ꯅꯍꯥꯟꯅ ꯑꯩꯈꯣꯏꯅ ꯂꯩꯕ ꯀꯥꯟꯗꯤ ꯋꯥꯟ ꯊꯥꯎꯖꯟ ꯁꯚꯦꯟ ꯍꯟꯗ꯭ꯔꯦꯠ ꯑꯗꯨꯒꯨꯝꯕꯅꯦ
ꯍꯣꯏ ꯅꯍꯥꯟꯒ ꯍꯟꯗꯛꯇꯤ ꯃꯥꯅꯗꯦꯅ ꯅꯍꯥꯟꯒꯤ ꯅꯍꯥꯟꯅꯦ
ꯐꯦꯟ ꯐꯦꯟ ꯊꯥꯃꯟꯂꯩꯅꯥꯀꯣ
ꯍꯣꯏ
ꯏꯁꯀꯩꯅꯒꯤ ꯃꯈꯣꯟꯗꯤ ꯌꯥꯝ ꯂꯥꯛꯑꯦꯀꯣ
ꯇꯥꯕ꯭ꯔꯣ ꯏꯁꯄꯦꯟꯒꯤ ꯃꯈꯣꯟꯗꯣ ꯇꯥꯕ꯭ꯔꯣꯕ
ꯑꯣꯏ
ꯑꯣ ꯐꯌꯦ ꯐꯩꯌꯦ ꯅꯪꯒꯤ ꯅꯥꯗꯣ ꯌꯥꯝ ꯐꯖ ꯐꯕꯥ
ꯉꯥꯛꯈꯣ ꯅꯣꯏꯒꯤ ꯍꯣꯁꯇꯦꯜꯗꯣ ꯅꯣꯏꯒꯤ ꯍꯣꯁꯇꯦꯜꯗꯣ ꯅꯣꯏꯒꯤ ꯍꯣꯠꯇꯦꯜꯗꯣ ꯎ ꯔꯨꯝ ꯑꯃꯗ ꯃꯤ ꯀꯌꯥ ꯂꯩꯒꯦ
ꯐꯣꯔꯒꯨꯝꯕ ꯂꯩꯕ ꯂꯩꯕꯁꯨ ꯌꯎꯋꯦ
ꯏꯁ ꯐꯣꯔꯒꯨꯝꯕ ꯂꯩꯕꯁꯨ ꯌꯥꯎꯋꯦꯕ
ꯐꯥꯏꯞꯁꯨ ꯂꯩꯌꯦ
ꯏꯁ
ꯃꯤ ꯑꯍꯨꯝꯁꯨ ꯂꯩꯕ ꯌꯥꯎꯋꯦ
ꯑꯗꯨꯗꯤ ꯃꯤ ꯌꯥꯝꯃꯜꯂꯦ ꯅꯣꯏꯒꯤꯁꯦ
ꯍꯥꯥ
ꯑꯗꯨꯗꯤ ꯃꯤꯗꯨ ꯌꯥꯝꯃꯜꯂꯦꯕꯥ ꯔꯨꯃ ꯑꯃꯥꯗ ꯃꯤ ꯃꯤ ꯃꯉꯥ ꯃꯤ ꯌꯥꯝꯃꯦ ꯌꯥꯝꯃꯦ ꯀꯤꯒꯤꯅꯣꯅꯦ ꯍꯦ
ꯌꯥꯝꯗꯦꯕ
ꯌꯥꯝꯃꯦ ꯃꯤ ꯃꯤ ꯃꯤ ꯃꯉꯥꯒꯨꯝꯕ ꯂꯩꯕ ꯔꯨꯝ ꯌꯧꯔꯗꯤ ꯂꯣꯏꯔꯦ ꯅꯣꯏꯒꯤꯁꯦ
ꯂꯣꯏꯗ꯭ꯔꯤꯍꯦ
ꯑꯩꯈꯣꯏꯗꯤ ꯔꯨꯝ ꯑꯃ ꯑꯃꯅꯦ ꯃꯤ ꯑꯃꯅ
ꯐꯌꯦ ꯐꯌꯦ
ꯅꯣꯏꯒꯤꯗꯤ ꯑꯗꯨ ꯅꯣꯏꯒꯤꯗꯤ ꯑꯗꯨꯗꯤ ꯌꯥꯝ ꯗꯤꯁꯇ꯭ꯔꯥꯕ ꯂꯩꯔꯝꯅꯤ
ꯍꯥ
ꯗꯤꯁꯇ꯭ꯔꯕ ꯀꯨꯝꯕꯗꯣ ꯌꯥꯝ ꯂꯩꯔꯝꯅꯤꯕ ꯂꯥꯏꯔꯤꯛ ꯄꯥꯒꯦ ꯍꯥꯏꯔꯁꯨ ꯇꯨꯝꯒꯦ ꯍꯥꯏꯔꯁꯨ ꯌꯥꯝ ꯂꯦ ꯇꯧꯃꯜꯂꯦꯕ
ꯑꯗꯨꯒꯤꯅꯦꯕ ꯑꯩꯁꯨ
ꯅꯣꯏꯁꯦ ꯍꯧꯖꯤꯛ ꯁꯝꯃꯔ ꯚꯦꯀꯦꯁꯟ ꯂꯩꯃꯜꯂꯦ
ꯂꯩꯌꯦ
ꯅꯣꯏꯁꯨ ꯁꯨꯇꯤ ꯐꯪꯕ꯭ꯔꯣ
ꯐꯪꯉꯦ
ꯑꯗꯨ ꯁꯨꯇꯤ ꯐꯪꯕꯗꯣ ꯁꯨꯇꯤ ꯐꯪꯕ ꯀꯥꯟꯗꯣ ꯑꯗꯨꯗ ꯂꯩꯒꯦꯔꯥ ꯌꯨꯝ
ꯌꯨꯝ ꯍꯟꯒꯅꯤ
ꯗꯦꯠ ꯀꯩꯗꯧꯉꯩꯗ
ꯍꯌꯦꯡ ꯋꯥꯏ
ꯍꯌꯦꯡ
ꯍꯣꯏ ꯍꯌꯦꯡꯒꯨꯝꯕꯗ ꯍꯌꯦꯡ ꯅꯠꯇ꯭ꯔꯒꯗꯤ ꯍꯪꯆꯤꯠ ꯑꯥ ꯁꯟꯗꯦꯅꯦ ꯍꯟꯆꯤꯠ ꯍꯪꯆꯤꯠꯇꯤ
ꯒꯥꯔꯤ ꯒꯥꯔꯤ ꯒꯥꯔꯤꯗꯒꯤꯔꯣ ꯀꯥꯏꯗꯒꯤ
ꯒꯥꯔꯤ
ꯒꯥꯔꯤ
ꯍꯣꯏ
ꯒꯥꯔꯤꯗꯤ ꯂꯩꯕ꯭ꯔꯣꯅꯦ
ꯂꯩꯌꯦ ꯒꯥꯔꯤꯒꯤ ꯂꯩ
ꯒꯥꯔꯤ ꯒꯨꯝꯕ ꯌꯥꯝ ꯂꯩꯇꯦ ꯍꯥꯏꯌꯦꯅꯦ ꯍꯧꯖꯤꯛꯁꯦ ꯅꯣꯏꯔꯣꯝꯗ
ꯌꯥꯝ ꯂꯩꯌꯦ
ꯅꯣꯏꯒꯤ ꯅꯣꯏꯅ ꯂꯩꯕꯒꯤ ꯋꯦꯗꯔꯗꯣ ꯍꯧꯖꯤꯛ ꯍꯥꯏꯔꯛꯑꯣꯅꯦ
ꯍꯥꯏꯕꯗꯤ
ꯋꯦꯗꯔꯗꯣ
ꯎꯝ
ꯅꯣꯏꯒꯤ ꯋꯦꯗꯔꯒꯤ ꯃꯇꯥꯡꯗ ꯈꯔꯥ ꯍꯥꯏꯔꯛꯑꯣꯕ
ꯃꯤꯉꯣꯟꯗ ꯊꯣꯛꯇꯦꯕ
ꯅꯠꯇꯦ ꯋꯦꯗꯔꯗꯣ ꯈꯪꯗ꯭ꯔꯣꯅ
ꯃꯄꯥꯟ ꯊꯣꯛꯇꯦꯕ
ꯑꯗꯨ ꯊꯣꯛꯇ꯭ꯔꯁꯨ